ꯑꯁ ꯏꯆꯦ ꯅꯣꯏꯁꯨ ꯌꯥꯗꯔꯦ ꯗꯥ
ꯐꯝꯃꯥꯒ ꯂꯩꯌꯦ ꯐꯣꯟ ꯕꯦꯇ꯭ꯔꯤ ꯌꯥꯝꯗꯕ ꯉꯁꯤꯗꯤ
ꯂꯥꯎꯗꯣ ꯂꯥꯎꯗꯅ ꯄꯣꯜ ꯌꯦꯡꯅꯕ
ꯅꯪ ꯋꯥꯔꯤ ꯁꯥꯟꯅꯅꯤꯡꯗꯕ꯭ꯔꯣ ꯁꯤꯗ꯫
ꯑꯁ ꯁꯅꯅꯤꯡꯌꯦ
ꯑꯩ ꯂꯥꯛꯑꯗꯤ ꯁꯅꯥꯕ ꯌꯥꯔꯣꯏ ꯅꯪ
ꯑꯗꯨ ꯑꯣꯏꯔꯁꯨ ꯁꯅꯁꯦ
ꯑꯁ ꯑꯩꯗꯤ ꯋꯥꯈꯥꯟ ꯋꯥꯏꯗ ꯉꯁꯤꯒꯤꯁꯦ
ꯀꯔꯤꯒꯤꯅꯣ ꯑꯦ ꯊꯥꯖꯥꯕ ꯂꯩꯔꯤꯅꯦ ꯑꯩꯈꯣꯏꯗꯤ ꯌꯨꯅꯤꯐꯣꯝ ꯍꯥꯞꯄꯒ ꯌꯦꯡꯗꯣꯏꯅꯦ
ꯌꯦꯡꯉꯣ ꯌꯦꯡꯉꯣ ꯑꯁ ꯑꯩ ꯊꯖꯥꯗ꯭ꯔꯦ ꯉꯁꯤꯗꯤ
ꯑꯦ ꯑꯗꯨꯃꯥꯏꯅ ꯇꯧꯕꯅꯦ ꯍꯥꯏ ꯅꯪꯒꯤ ꯅꯣꯏꯒꯤ ꯃꯃꯥ ꯅꯄꯥꯁꯨ ꯂꯩꯌꯦ
ꯀꯅꯔꯥ
ꯅꯍꯥꯟ ꯏꯕꯥꯅꯤ ꯌꯦꯡꯕ ꯗꯔꯣ ꯍꯥꯏ ꯃꯅꯥꯎ ꯅꯨꯄꯥꯁꯨ
ꯎꯝ
ꯅꯃꯥꯟꯅꯕ ꯅꯠꯇ꯭ꯔꯥ ꯅꯃꯥꯟꯅꯕ ꯅꯠꯇ꯭ꯔꯥ꯫
ꯍꯣꯏꯅꯦ ꯍꯣꯏ
ꯃꯣꯏ ꯀ꯭ꯂꯥꯁ ꯃꯅꯕ꯭ꯔꯣ꯫
ꯅꯠꯇꯦꯗꯥ ꯈꯣꯏꯗꯒꯤ ꯆꯍꯤ ꯑꯃ꯫
ꯀꯔꯤ ꯍꯥꯏꯕ꯭ꯔꯥ꯫
ꯈꯣꯏꯗꯒꯤ ꯆꯍꯤ ꯑꯃ ꯑꯉꯥꯡꯅꯦꯕ꯫
ꯍꯣꯏ꯫
ꯇꯨꯝꯅꯤꯡꯕ ꯍꯥꯎꯔꯦꯗ꯫
ꯑꯥꯎ
ꯅꯪꯁꯦ ꯍꯧꯖꯤꯛ꯫ ꯁꯦ ꯌꯥꯝ ꯗꯥꯎ ꯐꯥꯔꯦꯅ ꯀꯔꯤ ꯍꯥꯏꯁꯤꯔ ꯅꯪꯒꯤ ꯗꯥꯎ ꯌꯥꯝ ꯐꯥꯔꯦ꯫
ꯀꯔꯤ ꯍꯥꯏꯕ꯭ꯔꯥ꯫
ꯄꯥꯛ ꯆꯠꯇꯕꯅꯦ ꯍꯧꯖꯤꯛꯀꯤꯁꯦ꯫
ꯄꯥꯛ ꯆꯠꯇꯕ ꯍꯥꯏꯕꯗꯤ ꯀꯩꯅꯣ꯫
ꯀꯣꯜ ꯂꯥꯛꯇꯕꯅꯦꯕ ꯑꯩꯉꯣꯟꯗ꯫ ꯅꯪꯗꯤ ꯀꯌꯥꯃꯨꯛꯁꯨ ꯋꯥꯠꯄ꯭ꯔꯥꯅꯦ ꯑꯩꯈꯣꯏꯒꯤꯁꯨ ꯌꯥꯝ ꯂꯩꯔꯤꯌꯦ꯫
ꯀꯩꯁꯨ ꯑꯩꯒꯤꯁꯨ ꯌꯥꯝ ꯂꯩꯔꯤꯌꯦ
ꯀꯌꯥꯃꯨꯛꯁꯨ ꯌꯥꯝꯅꯀꯣ ꯑꯩꯈꯣꯏꯗꯤ ꯀꯨꯟ ꯍꯦꯟ ꯂꯩꯔꯤꯌꯦ꯫
ꯑꯩꯀꯤꯁꯨꯅꯦ꯫
ꯅꯪꯗꯤ ꯅꯣꯏꯗꯤ ꯀꯔꯤꯒꯤꯅꯣ ꯑꯗꯨꯛ ꯌꯥꯝꯅ꯫ ꯂꯩꯕꯗꯣ ꯌꯥꯝꯅ ꯄꯥꯏꯕꯗꯣ꯫ ꯑꯩꯒꯤꯁꯨ ꯄꯤꯌꯣ꯫
ꯂꯥꯏꯌꯦ ꯍꯥꯏꯔꯒ ꯌꯥꯝ ꯂꯥꯛꯌꯦ ꯍꯥꯏꯔꯒ ꯅꯪꯅ
ꯑꯩꯗꯤ ꯍꯌꯦꯡ ꯂꯣꯏꯔꯅꯤ꯫
ꯑꯩꯅ ꯑꯃꯨꯛ ꯅꯤꯗꯕ ꯋꯥꯕꯒꯤ꯫
ꯑꯩ ꯑꯩꯒꯤ ꯑꯣꯏꯅ ꯄꯤꯈ꯭ꯔꯗꯥ
ꯑꯩꯅ ꯋꯥꯥꯎ ꯋꯥꯕꯅꯤꯀꯣ ꯃꯤꯁꯦ ꯑꯩꯈꯣꯏꯒꯤꯀꯣ ꯄꯥꯏꯅꯤꯡꯉꯥꯏ ꯄꯥꯛ ꯐꯪꯗ꯭ꯔꯦꯕ ꯑꯗꯨꯒꯤꯅꯤ꯫
ꯑ
ꯑꯩꯒꯤ ꯈꯛ ꯑꯩ ꯈꯛꯇꯅꯦ ꯅꯪ ꯊꯦꯡꯅꯒꯗꯕ꯫
ꯅꯠꯇꯦꯗ ꯅꯃꯥꯟꯅꯕꯤꯗꯨꯒ ꯊꯦꯡꯅꯔꯦ꯫
ꯃꯥꯒꯤꯁꯨ ꯌꯥꯝ ꯂꯩꯕꯅꯦ꯫
ꯑꯗꯨꯒꯤ ꯄꯥꯛ ꯃꯦꯁꯦꯁ ꯇꯧꯅꯤꯡꯗꯕꯅꯦꯕꯥ꯫ ꯑꯩ ꯃꯥꯒꯤ ꯃꯣꯔꯅꯤꯡꯗ ꯑꯍꯨꯝ ꯇꯥꯎꯕꯅꯦ꯫
ꯇꯧꯅꯤꯡꯗꯔꯁꯨ ꯑꯗꯨ ꯍꯧꯖꯤ ꯇꯧꯔꯁꯨ ꯆꯪꯕꯅꯤꯅ꯫
ꯇꯪꯈꯥꯏ ꯇꯪꯈꯥꯏꯒꯨꯝꯕ ꯑꯗꯨꯝ ꯇꯧ ꯌꯥꯔꯔꯀꯣ꯫
ꯆꯥꯞ ꯃꯅꯥꯏꯅ꯫
ꯎꯝ
ꯎꯝ
ꯀꯔꯤ ꯌꯦꯟꯁꯥꯡ ꯆꯥꯒꯦ ꯅꯣꯏꯗꯤ
ꯉꯅꯨ ꯆꯥ ꯍꯥꯏꯔꯒ
ꯊꯖꯗꯦꯗ ꯀꯗꯥꯋꯥꯏꯗꯒꯤ ꯅꯪ ꯉꯅꯨ ꯐꯪꯉꯒꯇꯕꯅꯦ
ꯅꯠꯇꯦ ꯏꯃꯥꯟꯅꯕꯤ ꯑꯃ ꯂꯥꯛꯄꯗꯨꯅ ꯂꯥꯎꯕꯤꯕ
ꯀꯅꯥꯅꯣ ꯅꯃꯅꯕꯤ
ꯅꯪ ꯂꯥꯛꯄ ꯃꯇꯝꯗ ꯃꯊꯟꯇ ꯂꯩꯔꯝꯕꯗꯨꯣ
ꯎꯝ ꯅꯃꯥꯟꯕꯅꯤꯗ ꯑꯗꯨꯣꯗꯤ ꯅꯃꯥꯟꯗꯕꯤ ꯅꯠꯇꯦ
ꯃꯥꯅ ꯂꯧꯕꯤꯕ
ꯅꯥꯃꯥꯅꯕ ꯏꯃꯥꯟꯅꯕ ꯍꯥꯏꯔꯅꯦ ꯀꯔꯤꯅꯣ
ꯀꯥꯂꯨꯗꯤ ꯍꯧꯖꯤꯛ ꯆꯥꯔ ꯂꯩꯌꯦ ꯕꯣꯜ ꯌꯦꯡꯗꯤ ꯆꯥꯛꯥꯝꯕꯅꯤꯅ ꯑꯃꯨꯛ
ꯎꯝ ꯁꯤꯅ ꯆꯥꯅꯤꯡꯉꯥꯏ ꯄꯨꯔꯛꯑꯣ ꯍꯥꯏꯌꯣ
ꯎꯝ ꯅꯣꯏ ꯄꯤꯔꯁꯨ ꯆꯥꯅꯤꯉꯥꯏꯗꯣ ꯌꯥꯔꯔꯣꯏ
ꯑꯃꯨ ꯈꯨꯠ ꯈꯨꯊꯝꯃꯣ ꯍꯥꯏꯌꯣ ꯍꯥꯏꯌꯣ
ꯑꯁꯤ ꯀꯔꯤꯔ ꯀꯔꯤ ꯍꯥꯏꯕꯔꯥ ꯁꯤꯗꯣ ꯗꯧꯅꯥꯗꯣ ꯀꯥꯞꯄꯤꯁꯨ ꯍꯥꯏꯕꯅꯦ ꯀꯨꯛꯔꯗꯥ ꯂꯥꯎꯔꯥꯒꯥ ꯂꯥꯛꯄ ꯅꯪꯒꯤ ꯔꯨꯝꯗ
ꯍ ꯍ
ꯀꯣꯟꯅꯗ꯭ꯔꯗꯤ ꯅꯣꯏꯗ ꯄꯤꯔꯣꯏ ꯑꯩꯗꯤ ꯆꯥꯛ ꯆꯥꯗꯦ ꯑꯗꯨ ꯆꯥꯅꯤꯡꯕꯒꯤ
ꯑꯁ ꯆꯥꯅꯤꯡ ꯅꯇ ꯑꯩꯁꯦ
ꯄꯛꯊꯟꯃꯟꯕꯒꯤꯀꯣ
ꯅꯪ ꯅꯣꯏꯁꯨ ꯑꯣꯛꯁꯥ ꯆꯥꯔꯝꯅꯤꯗ
ꯑꯣꯛꯁꯥ ꯑꯣꯛꯁꯥ ꯅꯅꯥꯠꯇꯦ ꯌꯦꯟꯒ ꯎꯁꯣꯏꯅꯦ
ꯎꯝ
ꯐꯖꯅ ꯊꯣꯡꯝꯕꯤꯕ ꯃꯕꯥꯅꯤꯅ
ꯑꯣ
ꯌꯦꯟꯦ ꯆ ꯅ ꯏ꯭ꯔꯦꯗ ꯍꯟꯇ
ꯑꯩ ꯍꯣꯏ ꯑꯁ ꯅꯨꯡꯇꯤꯅꯤꯀꯣ ꯂꯦꯞꯇꯦ
ꯑꯥ ꯅꯪ ꯃꯔꯨꯞ ꯅꯨꯄꯥꯗꯨꯅ ꯍꯥꯏꯌꯦ ꯅꯨꯡꯇꯤꯌꯦ ꯅꯪꯁꯦ ꯌꯦꯟ ꯆꯥꯏꯌꯦꯅ ꯅꯪ ꯃꯔꯨꯞ ꯅꯨꯄꯥꯗꯤ ꯃꯤ ꯌꯥꯝ ꯐꯥꯔꯦꯅ ꯀꯣ ꯇꯧꯔꯛꯑꯣ ꯀꯣꯜ ꯇꯧꯔꯛꯑꯣ ꯍꯥꯏꯕꯅꯦ ꯑꯩꯅꯁꯨ ꯇꯧꯔꯛꯀꯦ ꯃꯤꯗ ꯃꯤꯗꯣ ꯍꯨꯝꯒꯅꯨ ꯍꯥꯏꯕ ꯅꯪ ꯇꯧꯔꯛꯀꯅꯨꯀꯣ ꯑ ꯅꯨꯄꯥꯗ
ꯃꯥꯒꯤꯁꯦ ꯑꯩꯅ ꯁꯥꯎꯅꯤꯡꯕ ꯑꯩ ꯑꯩꯅ ꯁꯥꯎꯅꯤꯡꯕ ꯍꯥꯏꯕ ꯑꯩ ꯆꯥꯛ ꯆꯥꯔꯛꯄ ꯆꯠꯂꯒꯦꯀꯣ ꯑꯃꯨꯛ ꯍꯥꯏꯔꯕ ꯑꯗꯣ ꯑꯃꯨꯛ ꯊꯥꯔꯛꯀꯅꯤ ꯇꯧꯔꯛꯑꯣ ꯍꯥꯏꯅ ꯃꯤꯅꯤꯠ ꯑꯃ ꯐꯥꯗ꯭ꯔꯤꯉꯩꯗꯁꯨ ꯑꯣꯐꯂꯥꯏꯟꯗꯁꯨ ꯀꯩꯅꯣ ꯑꯩ ꯀ ꯖꯔ ꯆꯂꯒꯦ ꯍꯥꯏꯔꯁꯨ ꯇꯔꯥꯎ ꯍꯥꯟꯅꯗꯤ ꯇꯧꯔꯥꯎ ꯍꯥꯟꯅꯗꯤ ꯑꯗꯨꯝ ꯍꯥꯏꯕꯀꯣ
ꯑꯣ
ꯃꯥꯅ ꯍꯦꯟꯅ ꯑꯦꯗꯤꯛ ꯆꯨꯦꯕ
ꯑꯕ꯭ꯔꯣꯏꯔꯤ ꯑꯕ꯭ꯔꯣꯏꯔꯤ ꯍꯥꯏꯔꯒ ꯑꯩꯁꯨꯣ ꯉꯁꯤ ꯑꯍꯨꯝ ꯃꯔꯤꯗꯤ ꯁꯥꯕ ꯄꯥꯉꯦ ꯃꯉꯣꯟꯗ ꯑꯃꯨꯛ ꯁꯥꯟꯅꯔꯒꯦ ꯇꯧꯕꯅꯦ ꯌꯥꯗꯕ ꯍꯧꯖꯤꯛꯇꯣ
ꯎ
ꯑꯩꯅ ꯃꯤꯒꯗꯤ ꯃꯤꯒꯤꯗꯤ ꯄꯥꯏꯈꯠꯀꯅꯨ ꯀꯣ ꯍꯥꯏꯕꯅꯦ ꯑꯃꯨꯛ ꯇꯧꯒꯅꯨ ꯀꯣ ꯌꯥꯝꯃꯔꯣꯏ ꯃꯉꯣꯟꯗꯁꯨ
ꯑꯩꯗꯤ ꯈꯥꯛꯄꯤꯌꯣ ꯌꯥꯝ ꯂꯩꯔꯤꯌꯦ ꯑꯩꯁ
ꯅꯃꯥꯟꯅꯕꯤꯒꯤ ꯚꯤꯗꯣ
ꯎꯝ
ꯃꯥꯕꯨꯗꯤ ꯑꯗꯨꯝ ꯆꯠꯂꯦ
ꯆꯠꯀꯅꯤ ꯑꯅꯥꯎꯕ ꯄꯥꯏꯕꯅꯦ ꯃꯥꯁꯨ ꯑꯩꯁꯨ ꯍꯌꯦꯡ ꯃꯉꯣꯟꯗ ꯑꯅꯤꯒꯨꯝꯕꯗꯤ ꯇꯧꯒꯦ
ꯑꯩ ꯑꯣꯏꯅ ꯇꯧꯔꯒꯦꯗ
ꯃꯥꯗꯣ ꯑꯩ ꯉꯁꯤ ꯑꯩꯒꯤ ꯂꯣꯏꯁꯤꯟꯕꯗꯣ ꯃꯥꯥꯎꯋꯤ ꯑꯃ ꯐꯥꯎꯗꯨ ꯀꯣꯜ ꯇꯧꯅꯕ ꯌ ꯁꯥꯎꯕ ꯃꯤꯗ ꯑꯗꯨꯗꯤ ꯑꯩꯅ ꯌꯥꯝ ꯅꯔꯤꯌꯦ ꯍꯥꯏꯕꯅꯦ
ꯃꯥꯁꯨ ꯑꯩꯉꯣꯟꯗ ꯇꯧꯔꯕꯅꯤ ꯍꯥꯏꯕꯗ ꯑꯩꯒꯤ ꯆꯠꯇꯕꯀꯣ
ꯎꯝ ꯌꯥꯝ ꯂꯩꯔꯤꯌꯦ ꯇꯧꯅꯤꯡꯉꯥꯏ ꯃꯤꯁꯤꯡꯁꯦ ꯀꯩ ꯑꯩꯈꯣꯏꯅ ꯁꯥꯡꯕ ꯃꯇꯝꯗꯗꯤ ꯑꯩꯈꯣꯏꯅ ꯍꯥꯏꯕ ꯃꯇꯝꯗꯗꯤ ꯉꯥꯏꯌꯣ ꯉꯥꯏꯌꯣ ꯍꯥꯏꯒꯅꯤ ꯑꯗꯨꯅ ꯑꯩꯈꯣꯏ ꯁꯥꯡꯕ ꯀꯔꯤ ꯍꯥꯏꯁꯤꯔꯥ ꯃꯤ ꯂꯩꯇꯦ ꯍꯥꯏꯕ ꯃꯇꯝꯗ ꯑꯗꯨꯝ ꯂꯥꯛꯏꯇꯦ ꯂꯥꯛꯄꯗꯤ ꯑꯗꯨꯝ ꯂꯥꯛꯄ
ꯎ ꯁꯤꯅ ꯑꯔꯣꯏꯕꯅꯦ ꯑꯩꯗꯤ
ꯔꯤꯕꯥ
ꯑꯔꯣꯏꯕ ꯑꯣꯏꯔꯝꯅꯤ ꯑꯁꯤꯅ
ꯑ ꯑꯣꯏꯔꯤꯕ ꯂꯥꯁꯀ
ꯎꯝ
ꯉꯁꯤꯁꯦ ꯇꯨꯝꯅꯤꯡꯉꯦꯗ ꯉꯔꯥꯡꯗꯤ ꯄꯨꯡ ꯑꯃ ꯐꯥꯎ ꯇꯨꯝꯅꯤꯡꯟꯗ꯭ꯔꯦ
ꯚꯥꯔꯠ ꯆꯠꯅꯤꯡꯉꯦꯗ ꯍꯧꯖꯤꯛ ꯑꯁ ꯏꯁꯤꯡ ꯏꯪꯅꯤꯡꯕꯒ
ꯁ꯭ꯋꯤꯠꯁ ꯃꯆꯥꯗ ꯂꯧꯈ꯭ꯔꯣ
ꯑ ꯀꯌꯥ ꯀꯌꯥ ꯄꯤꯕꯅꯣ ꯑꯩ ꯂꯩꯅꯤꯡꯕꯅꯦ ꯑꯗꯣ ꯇꯥꯕ꯭ꯔꯣ ꯍꯣꯏ ꯇꯥꯏꯌꯦ ꯅꯪꯁꯦ ꯀꯔꯤꯅꯣ ꯁ ꯑꯩꯔꯣ ꯍꯜꯂꯣ ꯍꯜꯂꯣ ꯍꯜꯂꯣ ꯍ ꯍꯜꯂꯣ ꯍꯜꯂꯣ ꯑ ꯁꯨ ꯀꯔꯤꯅꯤ ꯃꯁꯨꯨ ꯀ ꯅ ꯅꯦ ꯀ ꯉꯁꯤ ꯃꯤꯣꯟꯗ ꯐꯖꯔ ꯎꯝ ꯍꯥꯏꯗꯣ ꯍꯥꯏꯗ ꯀꯔꯤꯒꯤꯅꯣ ꯍꯂꯣ ꯍꯂꯣ ꯀꯔꯤꯒꯤꯅꯣ ꯋꯥꯉꯃꯣ ꯑꯣꯖ ꯈꯨ ꯃꯅꯦ ꯎꯝ ꯄꯤꯁꯇ